ꯎꯝ ꯌꯥꯝ ꯀꯨꯏꯅ ꯀꯨꯏꯅ ꯄꯥꯏꯈꯠꯂꯦ
ꯑꯁ ꯄꯥꯈꯠꯄꯅꯦ ꯌꯥꯗꯕꯒꯤꯅꯦ ꯅꯪꯒꯤ ꯅꯦꯋꯜ ꯑꯣꯏꯔꯝꯅꯦ
ꯑꯗꯨ ꯑꯩꯗꯒꯤ ꯅꯪꯒꯤ ꯑꯣꯏꯔꯝꯅꯦ ꯑꯩꯉꯣꯟꯗ ꯑꯃꯨꯒ ꯃꯨꯒꯠ ꯇꯥꯏꯅꯔꯒ ꯑꯩ
ꯑꯩꯗꯤ ꯋꯥꯔꯤ ꯁꯥꯔꯒ ꯑꯩꯗꯤ ꯄꯜꯂꯦꯗ ꯋꯥꯔꯤ ꯅꯨꯡꯉꯥꯏꯔꯦ ꯍꯥꯏꯗꯤ ꯍꯦꯛꯇ ꯃꯠꯂꯦꯕ
ꯑ ꯐꯃꯦ
ꯑꯗꯣ ꯑꯩꯕꯨꯗꯤ ꯀꯔꯤꯁꯨ ꯍꯥꯏꯔꯗꯤ ꯍꯥꯏꯔꯛꯇ꯭ꯔꯦ ꯑꯗꯨ ꯑꯣꯏꯔꯁꯨ ꯑꯩꯗꯤ ꯅꯪꯕꯨꯗꯤ ꯁꯨꯝ ꯑꯄꯥꯝ ꯄꯥꯝꯗꯦ ꯈꯣꯠꯇꯦ ꯁꯨꯃꯥꯏꯅ ꯍꯥꯏꯕꯤꯈ꯭ꯔꯕꯅꯤꯀꯣ ꯀꯔꯤ ꯍꯥꯏꯁꯤꯗ ꯑꯩꯈꯣꯏꯒꯤ ꯋꯥꯈꯗꯝ ꯃꯔꯛ ꯑꯗꯨꯒꯤ ꯃꯇꯝꯗꯤ ꯀꯔꯤ ꯍꯥꯏꯁꯦ ꯌꯥꯝꯅ ꯄꯥꯝꯗꯕꯗ ꯄꯥꯝꯗꯕꯗꯣ ꯍꯥꯏꯅꯤꯡꯉꯥꯏ ꯂꯩꯇ꯭ꯔꯦ ꯅꯣꯏꯅꯗꯤ ꯅꯣꯏꯗꯤ ꯐꯥꯎꯗꯕꯒꯤꯅꯦ ꯑꯗꯨꯒꯨꯝꯕꯗꯣ ꯑꯩꯉꯣꯟꯗ ꯑꯣꯏꯕ ꯀꯣ ꯑꯩꯗꯤ ꯄꯥꯝꯗ꯭ꯔꯕꯒꯤ ꯑꯩꯗꯤ ꯀꯔꯤ ꯍꯥꯏꯁꯤꯔꯥ ꯈꯪꯗꯦ ꯑꯃꯨꯛꯀ ꯍꯥꯏꯔꯛꯇꯅꯤꯉꯥꯏ ꯑꯗꯨꯝ ꯍꯥꯏꯕꯤꯌꯨ ꯈ꯭ꯔꯦ ꯍꯥꯏ ꯍꯥꯏꯕꯒꯤ ꯋꯥꯈꯜ ꯂꯩꯈ꯭ꯔꯦꯕ ꯑꯩꯉꯣꯟꯗ ꯃꯤꯅ ꯅꯨꯡꯉꯥꯏꯔꯥ ꯅꯨꯡꯉꯥꯏꯔꯨꯔꯥ ꯈꯟꯗ꯭ꯔꯦꯕ ꯑꯩꯗꯤ
ꯎꯝ
ꯑꯗꯨꯗꯨꯕꯛꯔꯤ ꯁꯨꯀꯥꯏꯗ ꯑꯩ ꯁꯨꯝ ꯃꯥꯕꯨꯗꯤ ꯌꯥꯝ ꯊꯤꯅꯗꯤ ꯆꯩꯥꯏꯗꯤ ꯆꯩꯥꯏꯗꯦ ꯍꯥꯏꯗꯤ ꯍꯥꯏꯗꯤꯗ ꯄꯥꯝꯗꯕꯗꯣ ꯁꯦꯡꯅ ꯍꯥꯏꯕꯤꯌꯨꯗ ꯂꯣꯏꯔꯦꯗ
ꯎꯝ ꯄꯗ ꯍꯥꯏ
ꯅꯠꯇ꯭ꯔꯣ
ꯎꯝ
ꯑꯗꯨꯗꯒꯤ ꯀꯔꯤꯃꯨ ꯍꯥꯏꯔꯨꯅꯦ
ꯑꯦꯌꯥ ꯑꯗꯨ ꯃꯐꯝꯗꯨꯗꯤ ꯑꯩ ꯐꯥꯎ ꯁꯥꯎꯅꯤꯡꯕꯁꯤꯗꯤ ꯑꯗꯨꯒꯤ ꯏꯃꯥꯟꯅꯕꯤꯅ ꯀꯔꯤ ꯇꯧꯕ꯭ꯔꯣ ꯍꯥꯏ ꯂꯤꯕ ꯆꯕꯤꯁ ꯁꯥꯦ ꯂꯐꯥꯏꯅ ꯍꯥꯏꯕ ꯀꯕꯥꯏꯗꯒꯤꯗꯨ ꯃꯃ ꯅꯨꯄꯥꯗꯣ ꯂꯩꯒꯦꯔꯣ ꯃꯁꯛ ꯊꯤ ꯊꯤꯔꯒꯅ
ꯑꯣ
ꯏꯃꯥꯟꯅꯄꯤꯅ ꯅꯣꯛꯑ ꯂꯩꯕꯅꯦꯕꯨ ꯑꯗꯨꯗꯨꯗ ꯃꯔꯝ ꯅ ꯁꯥꯎꯅꯤꯡꯉꯥꯏ ꯑꯩꯁꯨ ꯗꯔꯀꯥꯔ ꯂꯩꯇꯦ ꯍꯥꯏꯅ ꯃꯥꯅ ꯍꯥꯏꯕ
ꯁ ꯀꯣ ꯁꯥꯔꯚꯤꯁ ꯆꯥꯈ꯭ꯔꯦ ꯁꯥꯔ ꯑꯩꯈꯣꯏꯒꯤ ꯑꯩꯈꯣꯏꯒꯤ ꯋꯥꯈꯜꯂꯣꯟꯅꯦ ꯁꯨꯃꯥꯏꯅ ꯂꯩꯇꯕꯒꯤꯅꯦ ꯔꯦꯁ ꯃꯤ ꯑꯣꯏꯔꯗꯤ ꯑꯁ ꯐꯔꯦ ꯍꯥꯏꯅ ꯅꯨꯡꯁꯤꯅꯈ꯭ꯔꯅꯤ
ꯎꯝ
ꯑꯗꯨꯕꯨꯗꯤ ꯑꯩꯈꯣꯏꯗꯤ ꯑꯩꯈꯣꯏꯗꯗꯤ ꯂꯩꯇꯦꯕꯀꯣ ꯑꯁꯦꯡꯕ ꯑꯩꯉꯣꯟꯗꯗꯤ ꯂꯩꯇ ꯑꯩꯗꯤ ꯑꯩꯅ ꯄꯥꯝꯗ꯭ꯔꯦ ꯍꯥꯏꯔꯗꯤ ꯄꯥꯝꯗ꯭ꯔꯦ ꯌꯥꯗ꯭ꯔꯦ ꯑꯦ ꯍꯥꯏꯗꯤ ꯌꯥꯗ꯭ꯔꯦ ꯑꯩꯗꯤ ꯆꯪꯗ꯭ꯔꯦ ꯑꯩꯗꯤ ꯏꯁꯤꯡꯦꯡꯕꯒꯤꯅꯤ
ꯃꯥꯒꯤ ꯃꯁꯛꯒꯥꯏꯅ ꯈꯔ ꯀꯥꯏꯅꯣ ꯇꯧꯔꯗꯤ ꯑꯗꯨꯝ ꯌꯥꯏꯑ ꯃꯥꯒꯤ ꯏꯃꯨꯡꯗꯤ ꯑꯗꯨꯝ ꯍꯩꯌꯦ ꯀꯩꯅꯣ ꯀꯩ ꯀꯩ ꯍꯥꯏꯁꯤꯔ ꯑꯗꯨꯝ ꯐꯩꯌꯦꯕ ꯃꯥꯒꯤ ꯏꯃꯨꯡ ꯀꯩꯀꯩꯅꯣꯒꯨꯝꯕꯗꯣ ꯏꯪꯈꯣꯜ ꯍꯥꯏꯔꯣ ꯌꯥꯝ ꯂꯩꯌꯦꯦ ꯑꯗꯨꯝ ꯑꯣꯆꯥꯡꯗꯣ ꯍꯥꯏꯔꯣ ꯃꯄꯥ ꯃꯄꯥ ꯃꯥꯒꯤ ꯃꯄꯥꯒ ꯃꯌꯥꯝꯕꯗ ꯀꯁꯇꯔ ꯑꯣꯏꯔꯝꯕ ꯃꯤꯅ ꯑꯗꯨꯝ ꯑꯗꯨꯝ ꯀꯥꯏꯅꯣ ꯇꯧꯔꯗꯤ ꯑꯗꯨꯝ ꯊꯥꯛꯑꯦꯕ
ꯎꯝ
ꯑꯗꯨꯕꯨ ꯃꯥꯗꯤ
ꯇꯂꯦꯅ
ꯑꯗꯨꯒꯤ ꯋꯥꯔꯤ ꯀꯩꯅꯣ ꯇꯧꯔꯒ ꯑꯃ ꯋꯥꯔꯤ ꯑꯃ ꯅꯤꯡꯁꯤꯡꯅꯑꯦ ꯑꯁꯤ ꯃꯁ ꯍꯥꯏꯗꯣ ꯑꯁꯤ ꯁꯩꯔꯖꯀꯤ ꯃꯅꯥꯎꯅꯨꯄꯤ ꯑꯅꯤ ꯑꯅꯤ ꯂꯥꯛꯌꯦꯅ
ꯎꯝ
ꯑꯗꯨ ꯑꯅꯤꯗꯣ ꯄꯥꯝꯕ ꯃꯥꯜꯂꯦ ꯃꯥꯒꯤ ꯀꯩꯅꯣ ꯃꯧ ꯑꯣꯏꯅꯤꯉꯥꯏ ꯃ ꯃꯅꯥꯎ ꯅꯨꯄꯥꯒꯤ
ꯑꯣ
ꯑꯗꯨ ꯂꯥꯛꯥꯎ ꯆꯠꯂꯦ ꯍꯥꯏꯍꯦ ꯁꯦꯝꯒꯤ ꯃꯃꯥꯈꯣꯏꯒꯀꯣ ꯄꯨꯂ ꯆꯠꯄ ꯀꯥꯟꯗ ꯀꯁꯅ ꯀꯔꯤ ꯍꯥꯏꯔ ꯑꯁ ꯑꯗꯨ ꯑꯗꯨꯒꯤ ꯀꯩꯅꯣ ꯃꯆꯤꯟ ꯃꯅꯥꯎꯗꯨꯗꯤ ꯌꯥꯝ ꯐꯩꯌꯦ ꯀꯣ ꯍꯥꯏꯅ ꯍꯥꯏꯕ
ꯎꯝ
ꯃꯕꯥꯅꯤꯗꯨ ꯑꯁ ꯌꯥꯝ ꯐꯩꯌꯦ ꯍꯥꯏꯅ ꯑꯗꯨꯝ ꯉꯥꯏꯍꯥꯛ ꯂꯩꯔꯒ ꯈꯟ ꯈ ꯈ ꯈꯜꯂꯨꯔꯒ ꯑꯁꯤ ꯏꯅꯥꯎꯅꯨꯄꯥꯁꯤꯅꯅꯦ ꯃꯁꯛ ꯈꯔꯥ ꯐꯖꯔꯗꯤ ꯐꯒꯗꯕ
ꯇꯜꯂꯦꯍꯦ
ꯆꯤꯟꯅ ꯏꯇꯨꯝ ꯇꯨꯝ
ꯑꯗꯨꯨꯅꯤꯗ ꯎꯝ ꯀꯩꯅꯣ ꯃꯁꯛ ꯊꯤꯃꯟꯕꯒꯤ ꯅꯨꯄꯤꯁꯨ ꯌꯥꯔꯝꯃꯣꯏ ꯍꯥꯏꯅ ꯈꯟꯕ ꯃꯥꯜꯂꯦꯕ ꯃꯥꯗꯣ ꯃꯥ ꯌꯣ ꯍꯥꯞꯇ ꯑꯗꯨꯨꯝ ꯂꯣꯏꯈ꯭ꯔꯕ ꯃꯥꯜꯂꯦꯕ ꯕꯁꯤꯗꯤ ꯑꯩꯅ
ꯑꯁ ꯑꯩꯗꯤꯀꯣ ꯑꯩꯕꯨ ꯁꯨꯃꯥꯏꯅ ꯍꯥꯏꯔꯛꯄꯒꯤ ꯑꯩꯗꯤ ꯌꯥꯝ ꯃꯤꯗꯤ ꯄꯥꯝꯃꯦ ꯈꯣꯠꯂꯦ ꯍꯥꯏꯔꯗꯤ ꯋꯥ ꯐꯖꯅ ꯍꯥꯏꯕꯤ ꯍꯥꯏ ꯑꯩꯗꯤ ꯍꯦꯟꯅ ꯁꯥꯎꯅꯤꯡꯉꯦ ꯑꯩꯗꯤ ꯀꯣ ꯁꯥꯎꯅꯤꯡ ꯑꯃꯨꯛꯀ ꯏꯃꯥ ꯏꯄꯥ ꯑꯃꯀ ꯍꯥꯏ ꯑꯃꯨꯛꯀꯁꯨ ꯍꯥꯏꯕꯒꯤ ꯑꯩꯗꯤ ꯍꯦꯟꯅ ꯁꯥꯎꯅꯤꯡꯈ꯭ꯔꯦꯕ ꯃꯤꯅ ꯄꯥꯝꯗ꯭ꯔꯦ ꯄꯥꯝꯗꯦ ꯍꯥꯏꯗꯤ ꯄꯥꯝꯗ꯭ꯔꯦ ꯑꯩꯗꯤ ꯑꯩ ꯑꯗꯨꯝꯃꯛ ꯁꯥꯎꯅꯤꯡꯕ ꯂꯩꯇ꯭ꯔꯦ ꯀꯔꯤ ꯍꯥꯏꯁꯤꯔ ꯁꯥꯎꯅꯤꯡꯃꯟꯕꯒꯤ ꯋꯥ ꯍꯥꯏꯕꯁꯨ ꯉꯝꯗ꯭ꯔꯕꯗꯣ ꯍꯦꯟꯅ ꯋꯥ ꯍꯥꯏꯔꯗꯤ ꯍꯦꯟꯅ ꯁꯥꯎꯅꯤꯡꯕ ꯄꯣꯛꯈ꯭ꯔꯦꯕ ꯑꯩꯉꯣꯟꯗ ꯑꯗꯨ ꯃꯇꯝꯗ
ꯎꯝ
ꯑꯦ ꯑꯩꯗꯤ ꯀꯅꯥꯕꯨꯁꯨ ꯈꯨꯝꯅꯤꯡꯗ꯭ꯔꯕꯅꯦ ꯑꯗꯨ ꯃꯇꯝꯗ ꯑꯩ ꯐꯦꯃꯤꯂꯤꯕꯨꯗꯤ
ꯀꯔꯤ ꯀꯔꯤ ꯌꯥꯝ ꯐꯕ ꯂꯩꯕ꯭ꯔꯥ ꯍꯥꯏꯅ ꯃꯤꯅ ꯇꯜꯂꯦ ꯍꯥꯏꯕ ꯑꯗꯨꯕꯨ ꯅꯝꯐꯨ ꯇꯧꯗ꯭ꯔꯁꯨ ꯌꯥꯏ ꯍꯥꯏꯅ ꯑꯩ ꯑꯗꯨꯝ ꯀꯩꯅꯣ ꯇꯧꯔꯒ ꯂꯩꯕꯅꯤ
ꯑꯣ ꯑꯩ ꯑꯩꯒꯤ ꯋꯥꯈꯜꯂꯣꯟꯗꯗꯤꯀꯣ ꯔꯤꯁ ꯍꯧꯖꯤꯛꯀꯥꯟ ꯇꯥꯝꯕꯤꯕ ꯃꯇꯝꯗ ꯐꯠꯇꯕꯅꯦ ꯑꯩꯗꯤ ꯌꯨꯝ ꯄꯥꯟꯕꯒꯤ ꯋꯥꯔꯤꯗꯤ ꯃꯣꯏꯅ ꯗꯤꯁꯥꯏꯠ ꯇꯧꯅꯤꯡꯉꯥꯏ ꯗꯔꯀꯥꯔ ꯑꯃꯁꯨ ꯇꯥꯗꯦ
ꯑꯗꯨꯝ ꯄꯨꯟꯁꯤ ꯆꯨꯞꯄ ꯍꯤꯡꯒꯅꯤ ꯍꯥꯏꯕꯁꯨ ꯂꯩꯇꯦ ꯅꯠꯇ꯭ꯔꯣ ꯉꯥꯛꯇꯅꯦ ꯑꯗꯨꯝ ꯏꯁꯣꯔꯕꯨ ꯈꯪꯕ ꯃꯤꯕꯨ ꯑꯗꯨꯝ ꯃꯥꯕꯨꯗꯤ ꯈꯪꯗꯦꯗꯤ ꯍꯥꯏꯗꯦꯗ ꯑꯩꯗꯤ ꯍꯣꯏ ꯏꯁꯣꯔꯕꯨꯁꯨ ꯈꯪꯅꯕꯅꯦ ꯑꯗꯨ ꯑꯣꯏꯔꯁꯨ ꯑꯪ ꯃꯤ ꯍꯥꯏꯕꯁꯦ ꯑꯩꯅꯁꯨ ꯅꯨꯡꯁꯤꯅꯕ ꯑꯃ ꯂꯩꯔꯕꯅꯤꯅ ꯃꯤꯕꯨꯗꯤ ꯑꯩꯅ ꯅꯨꯡꯁꯤꯔꯝꯕ ꯅꯨꯄꯥꯁꯨ ꯐꯠ ꯍꯥꯏꯗꯤ ꯑꯃꯔꯣꯝꯗ ꯏꯁ ꯀꯌꯥꯃꯨꯛ ꯅꯨꯡꯁꯤꯅꯔꯁꯨ ꯁꯨꯃꯥꯏꯅ ꯇꯧꯅꯤꯅ ꯈꯟꯕ ꯌꯥꯕ ꯑꯗꯨꯁꯨ ꯅꯠꯇꯕꯅꯤꯅꯀꯣ ꯑꯗꯨꯁꯨ ꯅꯠꯇꯕꯅꯤꯅ ꯀꯔꯤꯃꯨꯛꯀ ꯍꯣꯡꯅꯤꯡꯉꯥꯏ ꯂꯩꯔꯤꯕ꯭ꯔꯣ ꯅꯠꯇ꯭ꯔꯣ ꯑꯩꯕꯨ
ꯑꯦ ꯈꯪꯗꯔ꯭ꯦꯗꯥ
ꯎꯝ ꯑꯩꯗꯤ ꯁꯨꯡꯄꯥꯝ ꯄꯥꯝꯗꯦ ꯑꯩꯗꯤ ꯍꯦ ꯁꯤꯝꯅ ꯑꯣꯏꯈ꯭ꯔꯣ ꯑꯣꯏꯈ꯭ꯔꯣ ꯑꯣꯏꯒꯦꯁꯨ ꯑꯣꯏꯈ꯭ꯔꯣ ꯍꯥꯏ ꯍꯥꯏꯕꯨ ꯅꯪ ꯑꯣꯏꯕꯤꯈ꯭ꯔꯣꯅ ꯍꯥꯏꯕ ꯑꯩꯅ
ꯑꯩꯗꯤ ꯍꯦꯟꯅ ꯁꯥꯎꯅꯤꯡꯉꯦꯕ ꯑꯩꯗꯤ ꯌꯥꯝ ꯁꯥꯎꯅꯤꯡꯈ꯭ꯔꯦ ꯑꯩꯗꯤ ꯍꯧꯖꯤꯛꯐꯥꯎ ꯃꯃꯤꯡ ꯐꯥꯎ ꯇꯥꯅꯤꯡꯗꯦ ꯑꯩꯗꯤ ꯑꯃꯁꯨ ꯇꯥꯅꯤꯡꯗꯦ ꯑꯩꯗꯤ
ꯐꯕꯗꯤ ꯌꯥꯝ ꯐꯩꯌꯦ ꯑꯗꯨꯕꯨ ꯑꯩꯌꯥ ꯑꯗꯨꯝ ꯇꯟꯗꯤ ꯇꯟꯕꯅꯦ ꯑꯩ ꯅꯪ ꯑꯩ ꯑꯣꯏꯔꯁꯨ ꯑꯗꯨꯝ ꯇꯟꯒꯅꯤꯗ ꯑꯗꯨꯕꯨꯗꯤ
ꯃꯥꯅꯦ ꯑꯩ ꯃꯤ ꯑꯃꯕꯨꯗꯤ ꯍꯥꯏꯕꯗꯤ ꯌꯥꯝ ꯂꯥꯏꯕ ꯋꯥꯅꯤ ꯔꯦꯁ ꯑꯩꯈꯣꯏ ꯊꯣꯛꯄ ꯀꯥꯟꯗꯗꯤꯀꯣ ꯅꯣꯏꯁꯨ ꯈꯪꯉꯤꯗꯨꯅꯤ ꯃꯤꯅ ꯐꯩꯌꯦ ꯐꯩꯌꯦ ꯍꯥꯏꯔꯁꯨ ꯀꯔꯤꯅꯣ ꯃꯣꯏꯕꯨ ꯁ ꯑꯃꯨꯛꯀꯥ ꯍꯥꯏꯗꯤ ꯃꯣꯏꯁꯨ ꯎꯝ ꯍꯥꯏꯈ꯭ꯔꯅꯤ
ꯎꯝ
ꯃꯤꯉ ꯃꯤꯕꯨ ꯇꯦꯝꯅ ꯒꯥꯔꯤ ꯑꯩ ꯅꯨꯡꯉꯥꯏꯖꯕ ꯋꯥꯅꯤ ꯑꯩꯈꯣꯏꯁꯨ ꯑꯩꯁ ꯀꯨꯗꯥꯏꯗꯒꯤ ꯃꯤ ꯑꯣꯏꯕꯅꯤꯅ ꯑꯗꯨ ꯑꯗꯨꯃꯛꯇꯨꯗꯤ ꯄꯥꯝꯗꯕ ꯑꯩꯈꯣꯏꯗ ꯑꯩꯗꯤꯀꯣ ꯦꯁ ꯊꯚꯔꯤ ꯆꯥꯕ ꯇꯥꯗꯕꯁꯨꯅ ꯑꯗꯨꯗꯤ ꯁꯦꯀꯦꯟꯗꯔꯤꯅꯦ ꯀꯩꯅꯣꯅꯦ ꯑꯩꯗꯤ ꯃꯥꯅ ꯃꯥꯒꯤ ꯀꯦꯔꯦꯛꯇꯔꯒꯨꯝꯕꯁꯨ ꯄꯥꯝꯗꯦꯕ ꯑꯩꯒꯤ ꯃꯥꯅ ꯋꯥ ꯍꯥꯏꯕ ꯃꯥꯅ ꯇꯥꯎꯊꯣꯔꯛꯄ ꯑꯗꯨꯒꯨꯝꯕꯁꯨ ꯑꯩ ꯌꯥꯝ ꯄꯥꯝꯖꯦ ꯚ ꯑꯩꯗꯤ ꯇꯂꯦ
ꯀꯩꯅꯅ ꯃꯥ ꯑꯩ ꯅꯐꯦꯠ ꯅꯐꯦꯠ ꯇꯧꯗ ꯀꯥꯏꯅ ꯇꯧꯕꯨꯃ ꯌꯥꯝ ꯀ ꯍꯥꯏ ꯗ ꯏꯁꯨꯅꯤ
ꯑꯩꯒꯤ ꯇꯥꯂꯕ ꯀꯔꯤꯍꯥꯁꯦ ꯌꯥꯝꯅ ꯃꯔꯛ ꯃꯔꯛꯇ ꯀꯩꯅ ꯇꯕꯁꯨ ꯃꯥꯜꯂꯦ ꯑꯩꯒꯤ ꯋꯥꯈꯜꯗꯗꯤ ꯌꯥꯝꯅ ꯀꯔꯤ ꯍꯥꯏꯁꯦ ꯑꯩꯗꯤ ꯁꯨꯃꯥꯏꯅꯅꯤ ꯁꯤꯒꯨꯝꯕꯅꯤ ꯍꯥꯏꯅ ꯑꯗꯨꯝ ꯆꯠꯊꯣꯛꯄ ꯃꯥꯜꯂ ꯑꯅ
ꯑ ꯑ ꯑ ꯑ ꯑꯗꯨꯅꯦ ꯑꯗꯨꯅ ꯅꯨꯄꯤ ꯐꯪꯗ꯭ꯔꯤꯁꯨ ꯅꯨꯄꯤ ꯀꯩꯅꯣ ꯇꯧꯕꯒꯤꯅꯦ
ꯀꯩꯅꯣꯗꯣ ꯑꯔꯦꯁ ꯀꯔꯤ ꯍꯥꯏꯁꯦ ꯀꯩꯅꯣ ꯀꯨꯝ ꯀꯨꯏꯔꯤꯗꯣ ꯈꯪꯉꯤꯅ ꯑꯗ ꯑꯗꯨꯒꯨꯝꯕꯗ ꯃꯣꯏ ꯂꯧꯅꯕ ꯌꯥꯏꯅꯤ ꯑꯣ
ꯌꯥꯕꯅꯦ ꯃꯥꯅ ꯄꯥꯝꯃꯦ ꯍꯌꯦ ꯅꯨꯄꯤ ꯅꯨꯄꯤ ꯃꯁꯛ ꯈꯟꯕꯅꯦ ꯃꯥꯗꯤ
ꯑꯗꯨ ꯍꯥꯏꯗꯨꯗ ꯑꯣꯏꯔꯗꯤ ꯈꯪꯗ꯭ꯔꯦ ꯅꯠꯇ꯭ꯔꯣ
ꯑꯗꯨꯅꯦ ꯑꯗꯨꯒꯨꯝꯕ ꯀꯩꯅꯣꯒꯨꯝꯕꯗ ꯂꯧꯕ ꯌꯥꯕꯅꯦ ꯑꯗꯨ ꯃꯥ ꯅꯨꯄꯤ ꯅꯨꯄꯤ ꯃꯁꯛ ꯌꯥꯝ ꯈꯟꯕꯅꯦꯕ ꯃꯥꯗꯣ
ꯎꯝ
ꯊꯤꯌꯦꯒ ꯊꯤꯗꯦꯒ ꯌꯥꯝ ꯇꯧꯕꯅꯤ
ꯃꯥꯗꯤ ꯌꯥꯝ ꯐꯖꯕꯦꯏ ꯇꯥꯞꯇ
ꯎꯝ ꯑꯗꯨ ꯁꯨꯝꯄ꯭ꯔꯝꯒꯤ ꯃꯤ ꯑꯃ ꯏꯆꯦꯒꯤ ꯃꯃꯥꯟꯅꯕꯤ ꯗꯥꯏꯃꯟ ꯍꯥꯏꯕ ꯑꯃꯥ ꯂꯩꯥꯏꯌꯦꯅꯥ ꯈꯪꯕ꯭ꯔꯥ ꯑꯗꯨ ꯅꯨꯄꯤꯗꯨꯁꯨ ꯑꯗꯨꯝ ꯄꯥꯝꯕ ꯃꯥꯜꯂꯦ ꯇꯩꯅꯣ ꯃꯥꯕꯣꯛ ꯑꯗꯨꯕꯨꯗꯨ ꯎꯝ ꯑꯗꯨ ꯅꯨꯄꯥꯗꯨꯅ ꯀꯩꯅꯣ ꯑꯁ ꯀꯦꯌꯔ ꯇꯧꯕꯤꯗꯕ ꯃꯥꯜꯂꯦ
ꯑꯦꯁ ꯃꯥꯕꯨ ꯌꯥꯝꯅ ꯐꯖꯕꯩ ꯇꯞꯇ
ꯌꯥꯝ ꯅꯨꯄꯤꯗꯨꯁꯨ ꯌꯥꯝ ꯊꯤꯕꯗꯤ ꯅꯠꯇꯦꯕ
ꯎꯝ ꯃꯁꯛꯇꯤ ꯈꯪꯗꯦꯗ ꯑꯩꯗꯤ ꯑꯗꯨꯝ ꯃꯃꯤꯡ ꯇꯥꯕꯒꯤꯅꯤ
ꯌꯥꯝ ꯊꯤꯕꯃꯛꯇꯤ ꯅꯠꯇꯦ ꯈꯔꯗꯤ ꯄꯤꯛꯑꯦ ꯑꯗꯨꯕꯨ
ꯑꯦ ꯃꯥꯕꯨ ꯌꯥꯝ ꯐꯖꯕꯩ ꯇꯥꯛꯇ
ꯑꯗꯨꯒꯤ ꯃꯥꯅ ꯎ ꯊꯥ ꯊꯥ ꯅꯠꯇꯦꯅꯦ ꯀꯔꯤ ꯍꯥꯏꯕ꯭ꯔꯥ ꯋꯥꯟ ꯋꯤꯛꯀꯨꯝꯕꯒꯤ ꯅꯨꯡꯁꯤꯅꯁꯦ ꯍꯥꯏꯌꯦ
ꯑꯦ ꯃꯤ ꯑꯣꯁꯦꯛꯇꯅꯦ ꯁꯤ ꯅꯨꯄꯥꯁꯦ ꯑꯗꯨꯗꯤ
ꯑꯗꯨꯒꯨꯝꯕꯗꯨ ꯀꯅꯥꯅ ꯌꯥꯒꯔꯣ ꯎ
ꯑꯗꯣ ꯅꯨꯄꯥꯅ ꯁꯨꯃꯥꯏꯅ ꯍꯥꯏꯌꯦ ꯍꯥꯏꯕ꯭ꯔꯣ
ꯅꯨꯄꯥꯅꯁꯨ ꯃꯥꯏꯅ ꯍꯥꯏꯑꯦ ꯍꯥꯏꯑꯦ ꯑꯗꯨꯃꯥꯏꯅ ꯇꯥꯏꯑꯦ ꯑꯩꯅ
ꯑꯦꯍꯦ ꯑꯗꯣ ꯃꯥꯗꯤ ꯌꯥꯝ ꯄꯣꯡꯉꯦꯅꯦꯀꯣ ꯑꯗꯨꯗꯤ
ꯃ ꯄꯣꯡ ꯀꯩꯅꯣ ꯌꯥꯝ ꯌꯥꯝ ꯂꯩꯥꯏꯕꯒꯤ ꯇꯥꯏꯞꯇꯅꯦꯕ ꯃꯥꯅ ꯇꯧꯔꯤꯁꯦ
ꯃꯥꯅꯦ ꯏꯁ
ꯑꯗꯨꯨꯅꯦ
ꯑꯗꯨꯒꯨꯝꯕ ꯋꯥꯔꯤꯗꯤ ꯏꯃꯥꯈꯣꯏꯗꯤ ꯈꯪꯗ꯭ꯔꯕꯅꯤꯅꯀꯣ ꯑꯩꯈꯣꯏꯅ ꯍꯥꯏꯔꯗꯤ ꯑꯩꯈꯣꯏꯅ ꯄꯥꯝꯗꯕꯒꯤ ꯃꯥꯒꯤ ꯃꯔꯝꯗ ꯍꯥꯏꯊꯤꯅꯤꯡꯉꯥꯏ ꯑꯩꯈꯣꯏꯅ ꯑꯗꯨꯝ ꯍꯥꯏꯕꯒꯤ ꯃꯥꯡꯈ꯭ꯔꯦꯕ
ꯍꯣꯏ ꯑꯗꯨꯅꯦ ꯑꯗꯨꯅꯦ ꯑꯗꯨꯝ ꯇꯧꯈꯔꯝꯅꯦ
ꯃꯣꯏꯗꯤ ꯃꯣꯏꯗꯤ ꯑꯗꯨꯝ ꯈꯨꯟꯗ ꯂꯩꯔꯕꯅꯤꯅ ꯀꯔꯤ ꯀꯔꯤꯁꯨ ꯎꯔꯣꯏ ꯃꯣꯏꯗꯤ ꯑꯗꯨꯒꯨꯝꯕꯁꯨ ꯊꯤꯒꯠꯇ꯭ꯔꯕꯅꯤꯅ ꯑꯩꯈꯣꯏꯗꯤ ꯈꯪꯉꯦꯕ ꯅꯠꯇ꯭ꯔꯣ
ꯍꯣꯏ ꯅꯨꯄꯤꯗꯤ ꯈꯔ ꯀꯩꯅꯣ ꯇꯧꯋꯦ ꯍꯥꯏ ꯆꯨꯖꯤ ꯑꯣꯏ ꯍꯥꯏ
ꯑꯁ ꯑꯗꯨꯗꯤ ꯀꯗꯥꯏꯔꯤꯒꯤ ꯃꯣꯏ ꯅꯨꯄꯤ ꯑꯣꯏꯔꯗꯤ ꯑꯩꯈꯣꯏꯕꯨ ꯄꯥꯝꯗ꯭ꯔꯦ ꯑꯃꯨꯛ ꯀ ꯂꯟꯄꯣꯛꯄꯤꯗꯤ ꯀꯤꯍꯦ
ꯅꯪꯕꯨꯗꯤ ꯃꯁꯛ ꯐꯖꯕ ꯐꯤꯒꯔ ꯐꯖꯕꯅꯤꯅ ꯑꯗꯨꯝ ꯄꯥꯝꯃꯝꯃꯅꯤꯅꯥ
ꯍꯣꯏꯕꯨ ꯁꯥꯠ ꯀꯅꯥꯟꯅ ꯐꯖꯩ ꯍꯥꯏꯔꯀꯈꯔꯥꯕꯒꯦ
ꯑꯗꯨꯅꯤꯅ ꯐꯤꯒꯔꯁꯨ ꯐꯤꯒꯔꯉꯣꯟꯗ ꯐꯤꯒꯔꯣꯝꯗ ꯍꯥꯏꯔꯁꯨ ꯐꯖꯕ ꯁꯛꯉꯣꯟꯗ ꯍꯥꯏꯔꯁꯨ ꯉꯔꯥꯡꯗ ꯍꯥꯏꯔꯁꯨ ꯑꯗꯨꯝ ꯌꯥꯕ ꯑꯗꯨꯒꯤ ꯑꯣꯏꯔꯝꯅꯤ
ꯕꯦꯛꯒ꯭ꯔꯥꯎꯟ ꯃꯨꯛ ꯀꯔꯤ ꯐꯖꯕ꯭ꯔꯣ ꯄꯔꯤꯁꯨ ꯂꯩꯗꯦꯅ ꯑꯩꯅ ꯍꯥꯏꯗꯤ ꯄꯁ ꯇꯔ ꯑꯩꯈꯣꯏꯅꯁꯨ ꯄꯥꯝꯃꯦ ꯈꯣꯠꯂꯦꯅ ꯏꯄꯉꯣꯟꯗ ꯍꯥꯏꯌꯦ ꯍꯥꯏꯕꯅꯦ ꯑꯩꯅ ꯅꯨꯡꯇꯤꯒꯤ ꯎꯝ ꯏꯄꯥꯈꯣꯏꯗ ꯍꯥꯏꯗꯤ ꯍꯦꯛꯇ ꯌꯥꯎꯒꯗꯕꯒꯨꯝꯅ ꯅꯠꯇ
ꯍꯧꯖꯤꯛꯀꯥꯟꯗꯤ ꯑꯩꯗꯤ ꯁꯨꯡꯌꯥ ꯌꯥꯔꯣꯏ ꯑꯩꯗꯤ ꯑꯩꯗꯤ ꯍꯦꯟꯖꯤꯜ ꯈꯔꯗꯤ ꯌꯨꯝ ꯄꯥꯡꯈ꯭ꯔꯦꯅ ꯈꯪꯅ ꯂꯩꯌꯦ ꯑꯗꯨ ꯃꯇꯝꯗꯨꯒꯣ ꯍꯦꯟ ꯇꯤꯜꯂꯛꯑꯗꯤ ꯑꯩꯗꯤ ꯍꯦꯟꯖꯤꯟꯈ꯭ꯔꯗꯤ ꯇꯧꯒꯅꯤ ꯍꯥꯏꯔ ꯂꯩꯕꯅꯦ ꯑꯩꯗꯤ ꯑꯃꯒ ꯇꯣꯛꯈ꯭ꯔꯕꯒꯤ ꯋꯥꯅꯤ
ꯃꯥꯒꯤꯗꯃꯛꯇꯗꯤ ꯌꯥꯝ ꯐꯔꯕꯅꯤꯅ ꯐꯦꯃꯤꯂꯤꯒꯤ ꯄ꯭ꯔꯦꯁꯔ ꯂꯛ ꯁꯤꯗꯤ ꯃꯥꯗꯤ ꯗꯥꯎ ꯌꯥꯕꯅꯦꯕ ꯍꯂ ꯀꯂꯗꯤ ꯃꯥꯁꯨ ꯈꯥꯡꯕ꯭ꯔ ꯗꯨꯒꯨꯝꯕ ꯋꯥꯔꯤꯗꯣ
ꯈꯪꯗꯦꯍꯦ ꯗꯥꯏꯔꯦꯛ ꯈꯪꯒꯦꯔꯣ ꯃꯥꯗꯤ ꯑꯩꯁ
ꯍꯪꯉꯗꯤ ꯀꯔꯤ ꯇꯧꯕ
ꯑꯁ ꯈꯪꯉꯗꯤ ꯃꯤꯁꯨ ꯅꯨꯡꯉꯥꯏꯔꯣꯏꯅ ꯍꯣꯏ ꯑꯩꯅꯀꯣ ꯑꯩꯅ ꯃꯔꯛꯇꯤ ꯋꯥꯔꯤ ꯋꯥꯔꯤꯗꯤ ꯂꯤꯕꯤꯕꯅꯦ ꯑꯩꯅ ꯑꯗꯨ ꯑꯃ ꯅꯨꯄꯥꯗ ꯍꯥꯡꯗꯤ ꯍꯥꯡꯂꯛꯑꯦ ꯎꯝ ꯍꯥꯏꯕ ꯃꯥꯅ
ꯎꯝ
ꯑꯗꯣ ꯃꯥꯅ ꯃꯥꯅ ꯃꯆꯤꯟꯗ ꯍꯥꯏꯖꯕ ꯋꯥꯅꯤ ꯅꯪꯅ ꯑꯗꯣ ꯎꯝ ꯅꯪꯗꯤ ꯈꯨꯨꯟꯗ ꯂꯩꯈ꯭ꯔꯗꯤ ꯑꯗꯨꯝ ꯇꯥꯎꯈ꯭ꯔꯗꯕ ꯃꯥꯜꯂꯦꯍꯦ ꯈꯣꯠꯂꯦꯍꯦ ꯑꯃꯛꯁꯨ ꯍꯥꯏꯌꯦꯕꯀꯣ
ꯎꯝ
ꯅꯍꯥꯟ ꯅꯍꯥꯟꯅꯤꯗ ꯑꯗꯨꯕꯨꯗꯤ ꯍꯧꯖꯤꯛꯀꯥꯟꯗꯤ ꯍꯥꯏꯗꯦꯗ ꯑꯗꯣ ꯑꯩꯗꯤ ꯃꯤꯕꯨ ꯃꯤꯅ ꯊꯥꯖꯕꯗꯣ ꯃꯥꯡꯍꯟꯅꯤꯡꯗꯦꯕ ꯇꯁꯦꯡꯅ ꯍꯥꯏꯕꯗ ꯑꯩꯗꯤ ꯏꯁ ꯀꯥꯏꯅꯕ ꯍꯥꯏꯁꯦ ꯌꯥꯝ ꯂꯨꯑꯦ ꯃꯤꯕꯨ ꯊꯥꯖꯕꯁꯨ ꯄꯥꯛ ꯊꯥꯖꯕ ꯌꯥꯗꯕꯅꯦ ꯔꯦꯁ ꯊꯥꯖꯅꯤꯡꯉꯥꯏꯁꯨ ꯃꯇꯝ ꯃꯌꯥꯝ ꯂꯧꯔꯒ ꯊꯥꯖꯕꯅꯦ ꯃꯤꯁꯦ ꯁꯦꯡꯕꯒꯤꯅꯦ ꯅꯨꯡꯁꯤꯅꯕꯁꯨ ꯈꯨꯗꯛꯇ ꯅꯨꯡꯁꯤꯅꯕꯗꯤ ꯂꯥꯏ ꯑꯗꯣ ꯃꯤ ꯑꯃꯕꯨ ꯊꯥꯖꯔꯒ ꯅꯨꯡꯁꯤꯗꯕꯁꯦ ꯃꯇꯝ ꯌꯥꯝ